ꯍꯦꯜꯂꯣ
ꯑꯥ
ꯑꯧ ꯇꯥꯕꯔꯣ
ꯇꯥꯏ ꯇꯥꯏ ꯍꯤꯍꯤ
ꯀꯩꯗꯧꯔꯤꯒꯦ
ꯐꯖꯟꯅ ꯇꯥꯏ ꯀꯩꯁꯨ ꯇꯧꯇꯦ ꯀꯩꯅꯣ ꯇꯌꯨ ꯇꯤ ꯆꯠꯂꯒ ꯍꯜꯂꯛꯑꯦ ꯑꯣꯏ
ꯀꯔꯤ ꯗ꯭ꯌꯨꯇꯤ ꯆꯄꯔꯥ
ꯀꯩꯅꯣꯅꯦ ꯑꯁ ꯍꯧꯖꯤꯛꯇꯤ ꯀꯩꯅꯣ
ꯍꯥ
ꯑꯧ ꯏꯟꯇꯔꯟ ꯅꯨꯡꯇꯔꯟ ꯇꯧꯔ ꯂꯩꯌꯦ
ꯑꯣ ꯑꯣ ꯑꯣ ꯑꯣ ꯑꯣ ꯌꯥꯝ ꯐꯩꯌꯦꯀꯣ
ꯑꯗꯨꯝ ꯅꯪꯗꯤ ꯀꯔꯤ ꯇꯧꯔꯤꯒꯦ
ꯑꯩꯗꯤ ꯗꯨꯝ ꯍꯤꯞꯔꯒ ꯂꯩꯌꯦ ꯀꯔꯤꯁꯨ ꯇꯧꯗꯦ ꯑꯗꯨꯝ ꯇꯨꯝꯕ ꯆꯥꯕ ꯇꯣꯈꯛꯇꯥ ꯈꯪꯗꯦꯗ ꯕꯣꯔꯤꯡ ꯕꯣꯔꯤꯡ ꯌꯥꯝ ꯆꯨꯋꯦ ꯑꯗꯨꯝ ꯇꯨꯝꯃꯟꯕꯒꯤꯀꯣ ꯃꯄꯥꯟ ꯆꯠꯅꯤꯡꯉꯦ ꯌꯥꯗꯦ ꯍꯥ
ꯅꯦꯠꯕꯦꯛ ꯅꯦꯠꯈꯣꯏ ꯐꯔꯗꯤ ꯈꯔ ꯅꯨꯡꯉꯥꯏꯕꯅꯦꯗ ꯇꯨꯝꯔꯁꯨ
ꯍꯣꯏ ꯑꯗꯨꯅꯦ ꯃꯩꯒ ꯂꯥꯛ ꯃꯩ ꯂꯥꯛꯄꯅꯦꯛ ꯌꯥꯔꯗꯤ ꯗꯨꯝ ꯂꯩꯔꯁꯨ ꯑꯗꯨꯝ ꯀꯥꯏꯗ꯭ꯔꯦꯗ ꯑꯗꯨꯝ ꯑꯣꯏꯔꯁꯨ ꯑꯗꯨꯝ ꯇꯨꯝꯃꯟꯕꯒꯤꯀꯣ ꯀ꯭ꯔꯤ ꯍꯥꯏꯁꯤꯔ ꯍꯛꯆꯥꯡꯗꯨ ꯁꯣꯟꯕꯒꯨꯝ ꯇꯧꯋꯦꯕ
ꯑ ꯑ ꯇꯧꯒꯕꯅꯦ ꯇꯧꯕꯅꯦ ꯈꯔ ꯑꯦꯛꯁ꯭ꯔꯁꯥꯏ ꯇꯧ ꯈꯔ ꯆꯦꯜꯂꯣꯅꯦ
ꯃꯔꯛ ꯃꯔꯛꯇꯥꯗꯤ ꯆꯤꯡ ꯀꯥꯕꯅꯦ ꯑꯗꯣ ꯉꯁꯤ ꯁꯤ ꯅꯣꯡ ꯅꯣꯡ ꯆꯨꯕꯤꯕꯒꯤꯀꯣ ꯂꯝꯕꯤꯗꯣ ꯆꯠꯄ ꯅꯨꯡꯉꯥꯏꯒꯗ ꯃꯥꯟꯗ꯭ꯔꯦꯕ
ꯑ
ꯑꯣꯀꯦ ꯇꯨꯝ ꯐꯃꯨꯡꯗ ꯍꯤꯞꯂꯒ ꯂꯩꯒ꯭ꯔꯦ ꯉꯁꯤꯗꯤ
ꯑ ꯅꯣꯡ ꯆꯨꯔꯗꯤ ꯍꯣꯏ ꯑꯗꯨꯅꯤ ꯍꯦꯟꯅ ꯅꯨꯡꯉꯥꯏꯕ
ꯎꯝ ꯏꯟꯇꯔꯟ ꯆꯠꯂꯒ ꯑꯃꯨꯛ ꯍꯜꯂꯛꯑꯒ ꯑꯗꯨꯝ ꯀꯣꯜ ꯇꯧꯁꯤ ꯋꯥꯗꯤ ꯋꯥꯔꯝꯒꯅꯤ ꯀꯣ ꯔꯦꯖ ꯐꯪꯗꯕꯤꯗ
ꯍꯥꯏꯁꯤꯔꯥꯏ ꯍꯟꯗꯛꯇꯤ ꯀꯩ ꯍꯥꯏꯁꯤꯔ ꯌꯥꯝ ꯂꯨꯅ ꯇꯧꯕ ꯅꯠꯇꯕꯅꯤꯅ ꯑꯗꯨꯝ ꯌꯥꯏꯗ ꯑꯗꯨꯝ
ꯑꯣ ꯑꯣ
ꯗꯤ ꯀꯩ ꯍꯥꯏꯁꯤꯔ ꯅꯨꯃꯤꯠ ꯑꯃꯒꯤ ꯍꯣꯁꯄꯤꯇꯥꯜꯗ ꯂꯩꯕ ꯇꯥꯏꯃꯤꯡꯗꯤ ꯄꯨꯡ ꯃꯔꯤ ꯈꯛꯇꯅꯦꯗ ꯑꯗꯨꯒꯤ
ꯑ ꯀꯔꯝꯕ ꯍꯣꯁꯄꯤꯇꯥꯜꯗ ꯇꯧꯕꯔꯥ
ꯀꯩꯅꯣ ꯑꯩꯁꯦ ꯀꯩꯅꯣꯗꯅꯦ ꯅꯣꯔꯠ ꯔꯣꯝꯗꯅꯦ ꯑꯗꯨꯒꯤ ꯅꯣꯔꯠꯔꯣꯝ ꯑꯩꯈꯣꯏ ꯑ ꯃꯄꯥꯟꯗꯀꯣ
ꯑꯣ ꯑꯣ ꯃꯄꯥꯟꯗꯗꯤ ꯑꯩ ꯈꯪꯉꯔꯣꯏꯅꯤ ꯌꯥꯝ ꯐꯩꯀꯣ ꯃꯤꯗꯤ ꯇꯂꯣꯞ ꯆꯥꯕ ꯍꯧꯔꯅꯤ
ꯌꯥꯝ ꯐꯩꯌꯦꯅ ꯇꯣꯂꯣꯞ ꯆꯥꯕ ꯃꯇꯝꯗ ꯑꯩꯈꯣꯏꯕꯨꯁꯨ ꯅꯤꯡꯁꯤꯡꯕꯤꯌꯨ ꯀꯣ
ꯅꯤꯡꯁꯤꯡꯕ ꯇꯥꯔꯦ
ꯅꯤꯡꯁꯤꯡꯗ꯭ꯔꯗꯤ ꯌꯥꯔꯣꯏ ꯅꯪꯒꯤ ꯃꯤꯡꯒ ꯅꯪꯒ ꯅꯝꯕꯔ ꯑꯩꯈꯣꯏꯒꯤ ꯋꯥꯜꯗ ꯄꯦꯟꯅ ꯏꯔꯒ ꯊꯦꯠꯇꯣꯏꯅꯤ ꯉꯁꯤ ꯉꯁꯤ ꯅꯪ ꯀꯣꯜ ꯇꯧꯕ ꯗꯦ ꯑꯗꯨꯒ ꯑꯗꯨꯝ ꯇꯧꯗꯣꯏꯅꯦ
ꯊꯝꯕꯤꯌꯣ ꯊꯝꯕꯤꯌꯣ ꯍꯌꯦꯡ ꯋꯥꯏ ꯅꯤꯡꯁꯤꯡꯉꯀꯥꯟꯗ ꯑꯃꯨꯛ ꯇꯧꯔꯛꯄꯁꯨ ꯌꯥꯅꯤ
ꯍꯣꯏ ꯑꯗꯨꯅꯤ ꯑꯗꯨꯝ ꯅꯤꯡꯁꯤꯡꯂꯒ ꯂꯩꯒꯅꯤꯗ ꯇꯣꯂꯣꯞ ꯆꯥꯕ ꯍꯧꯎꯔꯗꯤꯀꯣ ꯃꯤꯗꯤ ꯒꯣꯜ ꯗꯤꯒꯥꯔ ꯇꯧꯋꯦ ꯑꯩꯗꯤ ꯐꯨꯠ ꯑꯩ ꯑꯩꯗꯤ ꯐꯨꯠ ꯗꯤꯒꯥꯔ ꯇꯧꯒꯅꯤꯀꯣ ꯒꯣꯜꯒ ꯗꯤꯒꯔ ꯇꯧꯕ ꯉꯝꯖꯗꯦ ꯑꯩꯈꯣꯏꯗꯤ ꯀꯅꯥ ꯀꯅꯥ ꯂꯩꯕ꯭ꯔꯥ ꯅꯪꯗꯤ
ꯀꯩꯅꯣ ꯑꯩꯈꯣꯏ ꯃꯤ ꯑꯍꯨꯝꯒꯨꯝꯕ ꯑꯗꯨꯝ ꯂꯩ
ꯑꯣ ꯑꯣ ꯌꯥꯝ ꯅꯨꯡꯉꯥꯏꯅ ꯂꯩꯔꯝ ꯌꯥꯝ ꯅꯨꯡꯉꯥꯏꯅ ꯂꯩꯕ ꯃꯥꯂꯦꯀꯣ ꯑꯣ ꯑꯣ
ꯅꯨꯡꯉꯥꯏꯇꯦ ꯋꯥꯏ ꯋꯥꯏ ꯊꯤꯋꯥꯏ
ꯍꯣꯏ ꯋꯥ ꯋꯥꯔꯝꯒꯅꯤ ꯑꯗꯨ ꯑꯣꯏꯔꯁꯨ ꯋꯥꯗꯤ ꯋꯥꯔꯝꯒꯅꯤ ꯑꯗꯨꯕꯨ ꯃꯔꯨꯞꯁꯤꯡꯒ ꯑꯃꯨꯛ ꯄꯨꯜꯂꯗꯤ ꯑꯗꯨꯝ ꯈꯔ ꯅꯨꯡꯉꯥꯏꯕ ꯐꯥꯎꯋꯤꯗꯅ ꯑꯗꯨꯅꯤ ꯍꯣꯁꯇꯦꯜꯒꯤ ꯆꯥꯛ ꯌꯦꯟꯁꯥꯡꯗꯤ ꯀꯃꯥꯏꯅ ꯇꯧꯒꯦ ꯍꯥꯎꯕ꯭ꯔꯥ
ꯑꯁ ꯍꯋꯥꯏ ꯇꯥ ꯉꯥꯏꯔꯦ ꯍꯥꯋꯏ ꯍꯋꯥꯏ
ꯀꯔꯤꯅꯣ ꯑꯩꯈꯣꯏ ꯏꯟꯗꯤꯌꯥꯁꯦ ꯍꯣꯁꯇꯦꯜꯕꯨ ꯂꯩꯔꯗꯤ ꯍꯋꯥꯏ ꯉꯥꯛꯇ ꯄꯤꯔꯤꯁꯦ ꯀꯔꯤꯅꯣ ꯍꯥꯏꯕꯅꯤꯗ
ꯑꯗꯨꯒꯅꯦ ꯑꯈꯣꯏꯁꯦ ꯑꯩꯈꯣꯏꯁꯦ ꯚꯦꯖꯤꯇꯦꯔꯤꯌꯥꯟꯁꯨ ꯑꯃꯨꯛ ꯑꯣꯏꯕ ꯑꯗꯨꯒꯤ ꯁꯥ ꯉꯥ ꯌꯦꯟ ꯑꯝꯐꯥꯎ ꯐꯡꯗꯦ
ꯅꯪ ꯅꯪꯗꯤ ꯚꯦꯖꯤ ꯅꯪꯗꯤ ꯚꯦꯖꯤꯇꯦꯔꯤꯌꯟ ꯅꯠꯇꯕ
ꯍꯣꯏ
ꯑꯣ ꯃꯤ ꯊꯣꯡꯕꯁꯤꯡꯅ ꯚꯦꯖꯤꯇꯦꯔꯤꯌꯟꯔꯣ ꯑꯗꯣ
ꯅꯠꯇꯦ ꯊꯣꯡꯕꯥ ꯈꯣꯏ ꯁꯨ ꯀꯩ ꯍꯥꯏꯁꯤꯔꯥ ꯌꯥꯎꯔꯝꯕꯁꯨ ꯌꯥꯏ ꯌꯥꯎꯔꯝꯗꯕꯁꯨ ꯌꯥꯏ ꯑꯗꯣ ꯃꯤ ꯌꯥꯝꯕꯅꯤꯅꯀꯣ
ꯑꯣ ꯑꯣ ꯀꯔꯤꯔ ꯑꯦ ꯕꯤꯖꯤꯇꯦꯔꯤꯌꯟ ꯁꯤꯡꯗꯤ ꯌꯥꯝ
ꯃꯣꯏꯒꯤꯗꯤꯒꯦꯔꯥ
ꯃꯁꯤꯡ ꯃꯅꯥ ꯑꯥ ꯄꯅꯤꯔꯔꯁꯨꯨ ꯀꯩꯅꯣ ꯁꯟꯗꯒꯤ ꯂꯧ ꯊꯣꯅꯤ ꯑꯗꯨꯁꯨ ꯁꯟꯒꯤꯅꯤ ꯀꯔꯤ ꯑꯗꯨꯒꯨꯝꯕ ꯕꯦꯖꯇꯣ ꯀꯥꯎꯕ ꯌꯥꯗꯦ ꯊꯤ ꯃꯆꯤꯡ ꯊꯤꯕ ꯚꯦꯖꯤꯇꯦꯔꯤꯌꯟꯁꯤꯡꯅꯤ ꯑꯗꯨꯗꯤꯀꯣ ꯍꯨꯡ
ꯍꯣꯏ ꯑꯗꯨꯝ ꯆꯥꯕꯅꯦ ꯃꯣꯏꯗꯤ ꯌꯦꯔꯨꯝꯖꯨ ꯑꯗꯨꯝ ꯆꯥꯏꯗ ꯌꯦꯔꯨꯝ ꯃꯈꯣꯏꯗꯣ
ꯌꯦꯟꯔꯨꯝꯁꯨ ꯌꯦꯟꯗꯒꯤ ꯊꯣꯛꯄꯅꯦ ꯁꯥ ꯃꯄꯨꯝꯗꯒꯤ꯫
ꯌꯦꯔꯨꯝ ꯈꯣꯏꯅꯦ ꯁꯪꯒꯣꯝ ꯈꯣꯏ ꯆꯥꯕꯅꯦ ꯑꯗꯨ
ꯃꯆꯤꯟ ꯊꯤꯈ꯭ꯔꯦ ꯃꯣꯏꯒꯤ ꯚꯦꯖꯤꯇꯦꯔꯤꯌꯟꯗꯨꯗꯤ ꯃꯅꯥ ꯃꯁꯤꯡꯈꯛ ꯆꯥꯎ ꯍꯥꯏꯌꯣ ꯚꯦꯖꯤꯇꯦꯔꯤꯌꯟ ꯄꯤꯌꯣꯔ ꯚꯦꯖꯤꯇꯦꯔꯤꯌꯟ ꯑꯣꯏꯅꯤꯡꯉꯗꯤ ꯀꯣ꯫ ꯃꯣꯏꯗꯤ ꯁꯥꯒꯤ ꯍꯛ ꯆꯥꯡꯗꯤ ꯊꯣꯛꯄ ꯉꯥꯛꯇ ꯆꯥꯔꯒ ꯚꯤꯖꯤꯇꯔꯤꯌꯟꯅꯤ ꯀꯧꯔꯗꯤ ꯀꯃꯥꯏꯅ꯫
ꯎꯝ ꯎꯝ
ꯔꯤꯅꯣ ꯏꯟꯁꯥꯡꯒꯨꯝꯕ ꯑꯇꯣꯞꯄ ꯂꯩꯔꯒ ꯅꯣꯏ ꯔꯨꯝꯗ ꯊꯣꯡꯔꯒ ꯆꯥ ꯕ ꯌꯥꯗꯕ꯭ꯔꯥ
ꯀꯩ ꯍꯥꯏꯁꯤꯔꯥ ꯂꯣꯟ ꯂꯣꯟꯅ ꯊꯣꯡꯕꯗꯤ ꯂꯩꯗ ꯑꯗꯨꯝ ꯍꯥꯎꯃꯟꯗꯕꯩꯀꯣ꯫
ꯎꯝ ꯎ
ꯑꯗꯨ ꯐꯥꯔꯗꯤ ꯌꯥꯗꯕ ꯑꯗꯨꯒꯤ꯫
ꯑꯁ ꯗꯨꯗꯤ ꯕꯖꯥꯔꯗꯒꯤ ꯃꯨꯟꯕ ꯂꯩꯕ ꯇꯨꯡꯗꯗꯤ ꯇꯧꯕ ꯌꯥꯗꯕ꯭ꯔꯣ꯫
ꯌꯥꯔꯦ ꯆꯦ ꯌꯦꯟꯒꯨꯝꯕ ꯑꯗꯨꯒꯨꯝꯕ ꯌꯣꯟꯕ ꯃꯛ ꯕꯤꯔꯌꯥꯅꯤꯈꯣꯏ ꯗꯣ ꯕꯤꯔꯌꯥꯅꯤꯅꯦ꯫ ꯑꯗꯨꯐꯥꯎꯕꯗꯤ ꯂꯩꯗ ꯑꯗꯣ꯫
ꯑꯣ ꯕꯤꯔꯌꯥꯅꯤ ꯅꯠꯇꯕ ꯏꯟꯁꯥꯡꯈꯥꯛ ꯌꯣꯟꯕꯗꯣ꯫
ꯏꯟꯖꯥꯡ ꯀꯩꯍꯥꯏꯁꯤꯔꯥ ꯌꯦꯟ ꯇꯥꯎꯕ ꯇꯥꯎꯔ ꯌꯣꯟꯕꯈꯣꯏꯁꯨ ꯈꯔ ꯂꯩ ꯑꯗꯨ ꯇꯥꯡꯉꯤ ꯃꯣꯏꯗꯣ
ꯑꯁ ꯀꯔꯤ ꯑꯥ ꯃꯄꯥꯟꯂꯣꯝꯗꯗꯤ ꯌꯦꯟꯒꯨꯝꯕꯗꯣ ꯍꯣꯡꯉꯦ ꯍꯥꯏꯕꯅ ꯇꯥꯡꯕ꯭ꯔꯥ
ꯑꯁ ꯊꯣ ꯃꯣꯏꯅ ꯃꯣꯏꯅ ꯑꯃꯨꯛ ꯊꯣꯡꯉꯒ ꯌꯣꯟꯈ꯭ꯔꯗꯤ ꯇꯥꯡꯈ꯭ꯔꯦꯗ ꯑꯗꯨꯝ
ꯑꯩ ꯇꯂꯦꯒꯣ
ꯑꯗꯣ ꯀꯩ ꯍꯥꯏꯁꯤꯔ ꯑ ꯃꯨꯟꯅꯕ ꯈꯣꯏꯗꯣ꯫ ꯑꯣꯛ ꯑꯣꯛ ꯀꯨꯝꯕ ꯈꯣꯏ ꯑꯣꯛ ꯈꯣꯏꯗꯤ ꯍꯣꯉꯦ ꯑꯃꯨꯛ ꯑꯣꯛꯇꯣ ꯀꯦꯖꯤ ꯑꯃꯗ꯫ ꯑꯥ ꯇꯨ ꯑꯩꯠꯇꯤ ꯑꯃꯨꯛ ꯑꯣꯏꯌꯦ꯫
ꯑꯥ ꯑꯥ ꯍꯣꯡꯉꯦ ꯑꯗꯨꯗꯤ ꯅꯣꯏ ꯍꯣꯁꯇꯦꯜ ꯃꯅꯨꯡꯗ ꯂꯩꯕꯗꯣ ꯀꯔꯤꯔꯥ ꯏꯌꯔ ꯐ꯭ꯔꯥꯏꯌꯔꯒꯨꯝꯕ ꯂꯧꯔꯒ ꯑꯗꯨꯝ ꯁꯦꯝꯃꯒ ꯆꯥꯕ ꯌꯥꯔꯦꯅ꯫
ꯍꯣꯏ ꯑꯩ ꯍꯤꯇꯔ ꯍꯣꯏ ꯍꯤꯇꯔꯈꯣꯏ ꯏꯟꯗꯛꯁꯟ ꯈꯣꯏ ꯑꯗꯨꯝ ꯄꯥꯏꯕꯅꯦꯕ ꯑꯗꯣ ꯍꯣꯁꯇꯦ ꯋꯥꯔꯗꯦꯟꯅ ꯑꯃꯨꯛ ꯐꯥꯔꯗꯤ ꯍꯥꯏꯔ ꯑꯃꯨꯛ ꯁꯤꯁꯤ ꯑꯣꯏ ꯍꯣꯏꯅ ꯃꯨꯛ
ꯑꯁ ꯐꯥꯏꯟ ꯀꯌꯥ ꯀꯌꯥ ꯂꯧꯕ꯭ꯔꯥꯗꯨ
ꯎꯝ ꯐꯥꯏꯟꯁꯦ ꯀꯩ ꯍꯥꯏꯁꯤꯔꯥ ꯗꯥꯎꯅꯦ ꯃꯤ ꯏꯟꯖꯥꯡ ꯆꯥꯛ ꯍꯤꯟꯖꯥꯡ ꯊꯣꯡꯕꯗꯣ꯫ ꯃꯤ ꯌꯥꯝꯃꯗꯤ ꯐꯥꯀꯥꯟꯗ ꯃꯤ ꯌꯥꯝꯃꯗꯤ ꯍꯣꯏ ꯃꯤ ꯃꯁꯤꯡꯗ ꯃꯤ ꯃꯉꯥꯒꯨꯝꯕ ꯐꯥꯔꯗꯤ ꯂꯤ ꯂꯤꯁꯤꯡ ꯃꯉꯥ ꯄꯤꯌꯨꯒꯨꯝꯕ ꯍꯥꯏꯔꯛꯄ ꯃꯇꯝꯗꯅꯤ
ꯑꯥꯁ ꯍꯦꯟꯃꯜꯂꯦꯍꯦꯀꯣ
ꯍꯣꯏ ꯎꯄꯥꯏ ꯂꯩꯇꯦ
ꯑꯈꯣꯏ ꯚꯦꯖꯤꯇꯦꯔꯤꯌꯟ ꯅꯠꯇꯕ ꯁꯤꯡꯒꯤꯁꯨ ꯈꯟꯒꯗꯕꯅꯤ ꯃꯣꯏ ꯚꯦꯖꯤꯇꯦꯔꯤꯌꯟ ꯈꯛꯇꯒꯤ ꯈꯟꯕ ꯌꯥ ꯗꯤ ꯁꯨ ꯀꯝꯄ꯭ꯂꯦꯟ ꯇꯧ ꯌꯥꯗ꯭ꯔꯣ
ꯑꯗꯨꯝ ꯇꯧꯕꯅꯦ ꯑꯗꯨ ꯃꯣꯏ ꯃꯣꯏꯁꯦ ꯇꯧꯕꯤꯒꯅꯤ ꯇꯧꯕꯤꯒꯅꯤ ꯍꯥꯏꯔꯒ ꯑꯩꯈꯣꯏ ꯀꯣꯔꯁꯇꯤ ꯂꯣꯏꯁꯤꯜꯂꯛꯇꯣꯔꯦ
ꯇꯧꯕꯤꯒꯅꯤ ꯍꯥꯏꯅ ꯍꯣꯏ ꯀ꯭ꯔꯩꯁꯤꯔꯥ ꯚꯦꯖꯤꯇꯦꯔꯤꯌꯟꯁꯤꯡꯒ ꯊꯣꯡꯕꯒꯨꯝꯕ ꯃꯤꯛꯁ ꯇꯧꯅꯤꯡꯗ꯭ꯔꯗꯤ ꯍꯣꯏ ꯑꯦꯠꯂꯤꯁ ꯔꯨꯝꯗ ꯊꯣꯡꯅꯤꯉꯥꯏ ꯄꯥꯔꯃꯤꯁꯟꯗꯤ ꯄꯤꯕ ꯌꯥꯏꯅ
ꯍꯣꯏ
ꯗꯨꯅꯤꯗ
ꯍꯥꯟꯅꯗꯤ ꯀꯩ ꯍꯥꯏꯁꯤꯔꯥ ꯑꯩꯈꯣꯏꯕꯨꯁꯨ ꯁꯤꯗ ꯆꯪꯉꯛꯇ꯭ꯔꯤꯀꯥꯟꯗꯗꯤ ꯅꯣꯏꯒꯤ ꯏꯟꯗꯛꯁꯟꯒꯨꯝꯕ ꯄꯤꯒꯅꯤ ꯍꯥꯏꯕꯅꯦꯕ ꯑꯗꯨꯒ ꯆꯉꯛꯑꯀꯥꯟꯗꯅ ꯏꯟꯗꯛ ꯁꯟ ꯄꯤꯗ꯭ꯔꯦ ꯑꯗꯨ ꯑꯩꯈꯣꯏ ꯂꯩꯕꯅꯦꯕ ꯂꯩꯔꯒ ꯃꯣꯏꯅ ꯐꯥꯕꯤꯈ꯭ꯔꯦ
ꯑꯁ ꯑꯁ ꯒ꯭ꯔꯤꯅꯨ ꯅꯣꯏ ꯃꯣꯏꯅ ꯑꯩꯍꯥ ꯅꯣꯏꯗꯤ ꯐꯖꯅ ꯀꯝꯄ꯭ꯂꯦꯟ ꯇꯧꯕ ꯌꯥꯔꯦ
ꯇꯧꯔꯁꯨ ꯀꯩ ꯍꯥꯢꯁꯤꯔꯥ ꯑꯗꯨꯝ ꯃꯣꯏꯅ ꯉꯝꯈꯤꯕꯗꯣ ꯎꯄꯥꯏ ꯂꯩꯇꯦ
ꯀ꯭ꯔꯤꯃꯣꯏ ꯉꯝꯍꯟꯕꯤ ꯑꯜꯂꯦ ꯑꯩ ꯂꯩꯔꯗꯤ ꯐꯖꯅ ꯀꯝꯄ꯭ꯂꯦꯟ ꯇꯧꯒꯅꯤ
ꯃꯣꯏ ꯃꯆꯤꯟ ꯊꯤ ꯍꯥꯏꯕꯅꯤꯗ ꯃꯣꯏ ꯇꯧꯔꯣꯏꯗꯕ ꯊꯕꯛꯇꯣ ꯇꯧꯕꯤꯒꯅꯤ ꯑꯗꯨ ꯇꯧꯅꯤꯅꯤ ꯍꯥꯏ ꯍꯥꯏꯗ꯭ꯔꯁꯨ ꯌꯥꯏ ꯍꯥꯏꯕꯅꯤꯗ
ꯑꯩ ꯈꯣꯏꯗ ꯆꯉꯛꯇ꯭ꯔꯤꯀꯥꯟꯗ ꯋꯥꯏꯐꯥꯏꯒꯨꯝꯕ ꯄꯤꯒꯅꯤ ꯑꯗꯨꯒ ꯆꯥꯛ ꯏꯟꯖꯥꯡ ꯊꯣꯡꯕ ꯌꯥꯅꯤ ꯍꯣꯏ ꯍꯣꯏ ꯑꯗꯨꯒ ꯑꯁ ꯀꯩꯀꯩꯅꯣ ꯐꯖꯅ ꯍꯥꯏꯕꯤꯕꯅꯦ ꯑꯗꯣ ꯆꯪꯉꯛꯑꯀꯥꯟꯗ ꯑꯝ ꯐꯥꯎ ꯄꯤꯗꯕ
ꯎꯝ ꯍꯦꯟꯃꯜꯂꯦ ꯃꯔꯛ ꯃꯔꯛꯇꯗꯤ ꯑꯗꯨꯝ ꯑꯇꯣꯞꯄ ꯃꯤꯕꯨ ꯑꯗꯨꯝ ꯈꯠꯅꯧꯑꯣ ꯃꯣꯏ ꯀ꯭ꯔꯤꯁꯤꯔꯥ ꯑꯩꯈꯣꯏ ꯅꯣꯠ ꯏꯁ ꯃꯤꯁꯤꯡꯁꯦ ꯈꯔ ꯌꯥꯝ ꯐꯥꯕꯒꯤ ꯃꯣꯏꯗꯣ ꯗꯨꯝ ꯉꯝꯒꯦ ꯇꯧꯕꯅꯤ ꯃꯔꯛ ꯃꯔꯥꯛꯇꯗꯤ ꯀ꯭ꯔꯤ ꯍꯥꯌꯁꯤꯔꯥ ꯑꯗꯨꯝ ꯈꯠꯅꯒꯗꯕꯅꯤ ꯃꯣꯏꯅ ꯑꯗꯨꯝ ꯉꯝꯍꯟꯕ ꯌꯥꯕ ꯅꯠꯇꯦ ꯑꯁ ꯑꯩꯗꯤ ꯃꯄꯥꯟ ꯊꯣꯛꯑꯗꯤ ꯑꯗꯨꯝ ꯃꯤ ꯈꯠꯅꯒꯗꯧꯕ ꯃꯥꯜꯂꯦ
ꯑꯩꯗꯤ ꯀꯔꯤ ꯍꯥꯏꯁꯤꯔ ꯑꯩꯒꯤ ꯃꯤꯠꯇ ꯑꯩꯅ ꯄꯥꯝꯗꯕꯒꯨꯝꯕ ꯌꯥꯗꯕ ꯊꯕꯛꯀꯨꯝꯕ ꯇꯣꯔꯦ ꯑꯗꯨꯝ ꯉꯥꯡꯅꯤꯡꯉꯦꯕ ꯑꯩꯗꯣ ꯑꯈꯣꯏ ꯑꯈꯣꯏ ꯍꯥꯏꯁ ꯀꯨꯜ ꯀꯥꯕ ꯃꯇꯝꯗꯁꯨ ꯍꯣꯁꯇꯦꯜ ꯂꯩꯕ ꯃꯇꯝꯗꯁꯨ ꯑꯥ ꯏꯟꯁꯥꯡ ꯍꯥꯎꯇ꯭ꯔꯗꯤ ꯑꯗꯨꯝ ꯀꯝꯄ꯭ꯂꯦꯟ ꯇꯧꯅꯤ ꯄꯩꯁꯥ ꯑꯩꯈꯣꯏꯒꯤ ꯐꯤꯁꯇꯤ ꯌꯥꯝ ꯌꯥꯝ ꯂꯧꯔꯒ ꯌꯦꯟꯁꯥꯡ ꯀꯔꯤ ꯍꯥꯏꯁꯤꯔ ꯕꯤꯟꯁꯀꯨꯝꯕ ꯍꯋꯥꯏꯒꯨꯝꯕꯗꯣ ꯎꯝ ꯁꯤꯟꯕꯒꯨꯝꯕꯗꯣ ꯊꯣꯡꯂꯒ ꯄꯤꯒꯅꯤ ꯑꯗꯣ ꯑꯁ ꯆꯪꯕ ꯌꯥꯗ꯭ꯔꯕꯅꯦ ꯉꯥꯔꯤ ꯃꯦꯠꯂꯒ ꯄꯤꯔꯗꯤ ꯑꯃꯔꯣꯝꯗ ꯍꯥꯎꯋꯦ ꯍꯣꯁꯇꯦꯜꯗ ꯀ꯭ꯔꯤꯔꯥ ꯑꯩꯈꯣꯏ ꯎꯆꯁꯦꯗ ꯄꯥꯟꯒ ꯇꯣꯔꯕꯣꯛ ꯖꯄꯃꯥꯗꯣ
ꯑꯥ ꯑꯥ
ꯑꯗꯨ ꯊꯣꯡꯃꯤꯟꯅꯔꯒ ꯄꯤꯕꯗꯣ
ꯑꯌꯥ
ꯂꯣꯏꯔꯕꯅꯦ ꯈꯪꯗꯦ ꯃꯔꯤ ꯃꯔꯤ ꯂꯣꯏ ꯎꯈ꯭ꯔꯕꯅꯤ ꯏꯟꯁꯥꯡꯗꯣ ꯄꯥꯟꯗꯨꯁꯨ ꯀ꯭ꯔꯦꯁꯅ ꯅꯞ ꯅꯞ ꯅꯞ ꯂꯥꯎꯗꯦꯕ
ꯑꯥ ꯑꯥ ꯅꯥꯟꯕ꯭ꯔꯥ ꯌꯥꯝ ꯅꯥꯟꯂꯒ
ꯈ꯭ꯋꯥꯏ ꯁꯥꯎꯅꯤꯡꯕꯗꯣ ꯅꯨꯃꯤꯠꯇ ꯃꯤꯠ ꯁꯤꯡꯖꯨ ꯃꯣꯔꯣꯛꯁꯨ ꯃꯦꯠ ꯇꯦ ꯉꯥꯔꯤꯁꯨ ꯃꯦꯠꯂꯒ ꯄꯤꯌꯦ ꯆꯥꯕ ꯌꯗꯕꯒꯤꯅꯤ ꯈꯣꯝꯂꯒ ꯀꯝꯄ꯭ꯂꯦꯟ ꯇꯧꯕ ꯆꯠꯂ ꯐꯥꯎꯟꯗꯔ ꯍꯣꯏꯗ ꯀꯝꯄ꯭ꯂꯦꯟ ꯇꯧꯕ ꯆꯠꯂꯒ ꯃꯤ ꯑꯃ ꯑꯅꯤ ꯂꯥꯛꯑꯒ ꯀꯝꯗꯄꯥꯄ꯭ꯔꯥ ꯍꯥꯏ ꯃꯤ ꯑꯃ ꯑꯅꯤ ꯂꯥꯛꯑꯗꯤ ꯑꯩꯈꯣꯏꯒꯤ ꯋꯥ ꯑꯗꯨ ꯇꯥꯕꯤꯔꯦꯕ ꯑꯗꯨꯒꯤ ꯃꯤ ꯌꯥꯝ ꯆꯠꯂꯒ ꯀꯝꯊꯩꯗ ꯑꯁ ꯍꯣꯁꯇꯦꯠ ꯂꯩꯕ ꯃꯇꯠꯗ ꯐꯖꯅ ꯁꯥꯊꯤꯅꯤꯒꯣ ꯑꯩꯈꯣꯏꯗꯤ ꯑꯩꯈꯣꯏ ꯗꯣꯃꯤꯇ꯭ꯔꯤꯗꯁꯨ ꯆꯥꯛ ꯌꯦꯟꯁꯥꯡ ꯄꯨꯈꯠꯄ ꯌꯥꯗꯕ ꯂꯣꯠ ꯂꯣꯟꯅ ꯄꯨꯈꯠꯄꯒꯤ ꯄꯥꯅꯤꯁꯃꯦꯟ ꯑꯃꯨꯛ
ꯑꯩꯈꯣꯏꯗꯁꯨ ꯍꯧꯖꯤꯛ ꯑꯗꯨꯃꯥꯏꯅ ꯇꯧꯋꯦ ꯆꯥꯛꯇꯣ ꯀꯩ ꯍꯥꯏꯁꯤꯔꯥ ꯃꯇꯥꯡ ꯃꯇꯥꯡꯗꯨ ꯌꯦꯊꯣꯔꯛꯑꯣ ꯃꯇꯥꯡ ꯃꯇꯥꯡ ꯄꯨꯈꯠ ꯑ ꯌꯥꯕ ꯑꯗꯨꯒ ꯃꯇꯥꯡ ꯃꯇꯥꯡꯗꯤ ꯑꯗꯨ ꯐꯥꯕ ꯆꯥꯛꯄ ꯈꯣꯠꯄꯗꯣ ꯑꯗꯨꯃꯥꯏꯅ ꯇꯧꯋꯦꯗ
ꯑ ꯄꯥꯅꯤꯁꯃꯦꯟ ꯄꯤꯔꯣ ꯑꯩꯈꯣꯏ ꯐꯃꯨꯡꯗꯣ ꯄꯥꯏ ꯀ꯭ꯔꯤꯁꯥ ꯐꯃꯨꯡ ꯕꯦꯠꯇꯣ ꯄꯥꯏꯔꯒ ꯑꯗꯨꯝ ꯂꯦꯞꯍꯟꯕꯅꯦ ꯃꯤ ꯃꯔꯤ ꯆꯥꯗꯤ ꯑꯗꯨꯝ ꯁꯥꯏꯠ ꯁꯥꯏꯠꯇꯒꯤ ꯑꯗꯨꯝ ꯇꯧꯔꯒꯀꯣ ꯆꯍꯤꯁꯨ ꯆꯥꯏꯌꯦ ꯑꯗꯨ ꯑꯣꯖꯥ ꯑꯩꯈꯣꯏꯒꯤ ꯃꯣꯔꯣꯛꯀꯤ ꯄꯥꯝꯕꯤꯗꯣ ꯃꯣꯔꯣꯛꯇꯣ ꯍꯨꯔꯥꯜꯂꯒ ꯑꯗꯨꯝ ꯆꯥ
ꯌꯥꯝ ꯅꯨꯡꯉꯥꯏꯕꯖꯥꯠꯅꯤꯅꯦ
ꯍꯣꯏ ꯃꯇꯔꯒꯨꯝꯕ ꯊꯣꯡꯕꯤꯔꯗꯤ ꯏꯟꯁꯥꯡ ꯍꯥꯎꯔꯕꯅꯤ ꯑꯩꯈꯣꯏꯗꯤ ꯆꯥꯛ ꯑꯗꯨꯝ ꯌꯥꯝ ꯆꯥ ꯊꯥꯎꯒꯨꯝ ꯑꯃ ꯉꯥꯎꯔꯒ ꯄꯤꯔꯗꯤꯀꯣ
ꯑ
ꯃꯀꯣꯏ ꯅꯨꯡꯗꯤꯒꯤ ꯏꯁꯀ꯭ꯋꯥꯁꯇ ꯃꯀꯨꯏ ꯅꯨꯡꯗꯤꯒꯤ ꯀꯦꯕꯦꯠꯁꯤ ꯐꯖꯅ
ꯑ ꯑ ꯑꯥ ꯑ ꯑꯝ ꯄꯣꯏ ꯇ ꯀꯩ ꯍꯥꯏꯁꯤꯅ ꯑꯣꯟꯂꯥꯏꯟꯗꯁꯨ ꯃꯌꯥꯝ ꯎꯏꯅꯦ ꯃꯣꯏꯒꯤ ꯀꯦꯕꯤꯁꯀꯤ ꯚꯥꯏꯔꯦꯜ ꯆꯠꯄ ꯈꯣꯏꯗꯣ
ꯍꯣꯢ ꯃꯣꯏꯒꯤꯗꯤ ꯑꯣꯔꯒꯥꯅꯤꯛꯇꯤ ꯑꯣꯏꯕꯅꯤꯅꯀꯣ ꯍꯥꯎꯗꯤ ꯍꯥꯎꯕ ꯑꯗꯨꯒꯤ ꯑꯗꯨ ꯈꯛꯇ ꯕꯣꯔꯥ ꯕꯣꯔꯥ ꯘꯔꯤ ꯂꯣꯠ ꯂꯣꯠ ꯄꯨꯔꯛꯒꯀꯣ ꯑ ꯑꯗꯨꯗꯒꯤ ꯑꯩꯗꯣ ꯀꯣꯕꯤꯗꯣ ꯁꯥꯕ ꯑꯣꯇꯥꯛ ꯍꯥꯏꯕ ꯑꯣꯆꯥꯛꯀꯤ ꯃꯅꯝ ꯅꯝꯕꯗꯨꯒꯤ ꯆꯥꯅꯤꯡꯗ꯭ꯔꯦ
ꯑꯥ ꯑꯥ ꯀꯣꯕꯤ ꯃꯅꯝꯗꯤ ꯍꯣꯏ ꯈꯔ ꯅꯝꯊꯤꯗ ꯑꯥꯥ ꯊꯣꯡꯉꯒ ꯆꯥꯔꯗꯤ ꯁꯤꯡꯖꯨꯒꯨꯝꯕ ꯆꯥꯒꯅ ꯑꯃꯨꯛ ꯍꯥꯎꯕꯀꯣ ꯊꯣꯡꯒꯔꯗꯤ ꯃꯅꯝ ꯑꯃꯥꯃꯨꯛ